ꯎꯝ ꯇꯥꯏ ꯇꯥꯏ
ꯆꯤꯛ ꯆꯔꯕꯣ ꯅꯣꯏ
ꯍꯣꯏ ꯆ ꯂꯣꯟꯕ ꯂꯣꯏꯔꯦ ꯆꯕꯂꯣꯏꯔꯒ ꯇꯨꯝꯕꯒ ꯂꯩꯌꯦ
ꯑꯣ ꯎꯝ ꯑꯩꯁꯨ ꯂꯣꯏꯔꯦ ꯅꯪ ꯑꯥ ꯀꯩ ꯃꯇꯦꯡ ꯆꯥꯕꯅꯣ ꯀꯔꯤ ꯏꯟꯁꯥꯡ ꯆꯥꯕꯅꯣ
ꯉꯁꯤ ꯎꯁꯣꯏ ꯆꯥꯏ ꯅꯣꯏꯗꯤ
ꯑꯩ ꯉꯁꯤꯗꯤ ꯉꯥ ꯇꯥꯡꯕ ꯑꯗꯨꯒ ꯕꯦꯝꯕꯨꯨ ꯁꯨꯠ ꯆꯥꯏ
ꯑꯁ ꯌꯥꯝ ꯍꯥꯎꯕꯅꯤꯗ ꯗꯣ
ꯑꯥ ꯎꯝ ꯅꯣꯏ ꯅꯣꯏꯗ ꯑꯥ ꯉꯁꯤ ꯅꯣꯡ ꯆꯨꯕ꯭ꯔꯥ
ꯈꯣꯏ ꯍꯧꯖꯤꯛ ꯂꯣꯢꯔꯦ ꯍꯧꯖꯤꯛꯁꯨ ꯆꯨꯔꯒ ꯂꯩ
ꯑꯣ ꯃꯥꯏ ꯂꯥꯛꯄ꯭ꯔꯥ ꯂꯥꯛꯇꯕ꯭ꯔꯥ
ꯃꯁꯤꯅ ꯂꯥꯛꯄꯅꯤ ꯃꯩꯁꯦ ꯊ꯭ꯔꯤ ꯗꯦꯁꯗꯤ ꯂꯦꯞꯈ꯭ꯔꯦ
ꯑꯣ ꯑꯠꯆꯥ ꯑꯆꯥ ꯑꯗꯨ ꯑꯗꯨꯗꯤ ꯁꯤꯗꯗꯤ ꯅꯣꯡ ꯆꯨꯗꯦ ꯉꯁꯤꯁꯦ ꯑ ꯁꯟꯅꯤꯁꯨ ꯑꯣꯏꯕ ꯑ ꯁꯟꯅꯤꯁꯨ ꯑꯣꯏꯗꯕ ꯑꯗꯨꯒ ꯅꯣꯡ ꯗꯨ ꯁꯨꯗꯕ ꯑꯗꯨꯝ ꯅꯣꯔꯃꯦꯜꯅꯤ ꯉꯁꯤꯒꯤꯗꯤ
ꯎꯝ
ꯑꯗꯣ ꯅꯣꯏ ꯎꯝ
ꯀ꯭ꯔꯤꯕ
ꯅꯣꯏ ꯅꯣꯏꯁꯦ ꯋꯥ ꯔꯣꯀꯣ
ꯀꯩ ꯍꯥꯏꯕ
ꯅꯨ ꯑ ꯅꯣꯡ ꯃꯥꯏ ꯃꯥꯢꯗꯣ ꯂꯥꯛꯇꯕꯀꯣ
ꯍꯣꯏ
ꯅꯨ ꯅꯨꯃꯤꯠ ꯑꯍꯨꯝ ꯅꯨꯃꯤꯠ ꯑꯍꯨꯝ ꯁꯨꯔꯦ ꯍꯥꯏꯕ ꯅꯠꯇ꯭ꯔꯥ
ꯍꯣꯏ ꯅꯨꯃꯤꯠ ꯑꯍꯨꯝ ꯅꯨꯡꯊꯤꯟ ꯀꯣ ꯂꯥꯛꯀꯦ
ꯑꯥꯢꯁꯨ ꯂꯥꯛꯑꯦ ꯅꯪꯁꯨ ꯁꯨꯔꯦ ꯀꯣ
ꯅꯪ ꯉꯁꯤ ꯑ ꯃ ꯌꯨꯝꯗ ꯃꯄꯥꯟ ꯊꯣꯛꯄ꯭ꯔꯥ
ꯑ ꯃꯄꯥꯟ ꯊꯣꯛꯑꯦꯄ꯭ꯔ ꯊꯕꯛ ꯂꯩꯕꯀꯣ
ꯑ
ꯃꯩ ꯂꯥꯛꯇꯦ
ꯀꯗꯥꯏ
ꯑꯩꯁꯨ ꯑꯗꯨꯝ ꯂꯩꯌꯤꯗ ꯉꯁꯤꯗꯤ
ꯀꯔꯤꯑꯕ
ꯑ ꯑꯕꯣꯜ ꯍꯥꯏꯕ꯭ꯔꯣ
ꯍꯣꯢ
ꯑ ꯕꯣꯜ ꯌꯦꯡꯒꯦ ꯇꯧꯕꯅꯦ ꯇꯧꯕꯗꯤ ꯉꯁꯤꯁꯦꯀꯣ
ꯎꯝ ꯅꯪ ꯀꯥꯅꯗ ꯁꯞꯄꯣꯔꯠ ꯇꯧꯒꯅꯤ
ꯑꯦꯁ ꯑꯥꯏ ꯑꯥꯢꯗꯤ ꯑꯥꯔꯖꯦꯟꯇꯤꯅꯥꯅꯦ
ꯎꯝ
ꯅꯪ ꯅꯪꯅ ꯁꯞꯄꯣꯔꯠ ꯇꯧꯕꯁꯦ ꯄꯣꯔꯇꯨꯒꯜꯔ ꯑꯥꯔꯖꯦꯟꯇꯤꯅꯥꯔ
ꯑꯩꯗꯤ ꯁꯦꯟꯄꯣꯟ ꯈꯔ ꯌꯥꯝ
ꯑꯗꯨ ꯑꯗꯨ ꯑꯣꯏꯔꯁꯨ ꯑꯗꯨ ꯑꯣꯏꯔꯁꯨ ꯈꯔꯗꯤ ꯂꯩ ꯂꯩꯔꯝꯅꯤꯗ
ꯑꯩꯒꯤ ꯁꯞꯄꯣꯠ ꯑꯩꯒꯤ ꯁꯞꯄꯣꯇꯔꯗꯤ
ꯎꯝ
ꯖꯄꯥꯟꯗꫭ ꯁꯄꯣꯔꯠ ꯇꯧꯕꯅꯦ ꯑꯗꫭ‌ ꯁꯤꯈ꯭ꯔꯦꯗꯅ ꯍꯧꯖꯤꯛ ꯍꯧꯖꯤꯛꯇꯤ ꯁꯄꯣꯔꯠ ꯂꯩꯇꯦꯗ
ꯁꯤꯈ꯭ꯔꯗꯤ ꯑꯩꯅ ꯁꯞꯄꯣꯔꯠ ꯇꯧꯕꯗꯤ ꯁꯤꯈ꯭ꯔꯦ ꯑꯗꯨꯃꯥꯏꯅ ꯍꯥꯏꯗꯅ
ꯍꯥꯏꯈ꯭ꯔꯦꯗꯅ ꯑꯃꯨꯛꯀ ꯊꯤꯕ ꯇꯥꯔꯦꯅꯦ ꯐꯥꯏꯅꯦꯜꯒꯤꯗꯃꯛꯇ
ꯑꯗꯣ ꯅꯪ ꯅꯪ ꯉꯁꯤ ꯌꯦꯡꯗꯣꯏꯔꯕ ꯕꯣꯜꯁꯦ
ꯑꯩ ꯌꯦꯡꯔꫭꯏꯗ
ꯅꯪ ꯉꯔꯥꯡꯗꯤ ꯉꯔꯥꯡ ꯉꯔꯥꯡꯁꯨ ꯌꯦꯡꯕ꯭ꯔ ꯅꯪ
ꯉꯔꯥꯡ ꯐꯣꯟꯗ ꯊ꯭ꯔꯤ ꯂꯩꯇ꯭ꯔꯕꯀꯣ
ꯑꯣ ꯑꯣ ꯑꯣ ꯑꯆꯥ ꯑꯠꯆꯥ
ꯀꯔꯤꯁꯨ ꯇꯧꯗ꯭ꯔꯒ ꯑꯗꯨꯝ ꯇꯨꯝꯃꯦ
ꯅꯣꯏꯁꯦ ꯑ‌ ꯅꯣꯏꯒꯤ ꯌꯨꯝꯗ ꯇꯤꯚꯤ ꯇꯤꯚꯤ ꯂꯩꯕ꯭ꯔꫭ
ꯅꯪ ꯅꯪꯁꯦ ꯐꯣꯟ ꯑ ꯅꯪꯁꯦ ꯐꯣꯟꯗ ꯑꯗꯨꯝ ꯌꯦꯡꯕ꯭ꯔꯕ ꯌꯦꯡꯕ ꯅꯨꯃꯤꯠꯇꯗꯤ
ꯍꯣꯏ ꯍꯥꯏꯂꯥꯏꯠ ꯈꯛꯇꯅꯦ ꯑꯩꯅ ꯌꯦꯡꯕꯗꯤ ꯑꯇꯣꯞꯄꯗꯤ ꯐꯨꯜ ꯃꯦꯠꯁꯤ ꯌꯦꯡꯕ ꯉꯝꯗꯦꯅ ꯗꯇꯥ ꯁꯨ ꯀꫭ ꯉꯝꯗꯦꯗ ꯕꯨꯁꯇꯔ ꯀꯥꯄꯛꯄ‌ ꯇꯥꯕ ꯌꯦꯡꯒꯦ ꯍꯥꯏꯔꯗꯤ ꯑꯟꯂꯤꯃꯤꯇꯦꯠ ꯈꯪꯗꯦ ꯀꯔꯤ ꯇꯧꯕ꯭ꯔ ꯌꯨꯝꯗ ꯐꯥꯏꯞꯖꯤ ꯅꯦꯠꯋꯔꯥꯛꯇꯤ ꯇꯥꯞꯗꯤ ꯇꯥꯏ ꯑꯗꯣ ꯑꯟꯅꯤꯃꯤꯇꯦꯠ ꯇꯤ ꯅꯠꯇꯦꯅꯦ ꯗꯇꯥ ꯄꯦꯛ ꯂꯣꯏꯔꯗꯤ ꯂꯣꯏꯕꯗ ꯑꯗꯨꯒꯤ ꯄ꯭ꯔꯣꯕ꯭ꯂꯦꯝꯗꯤ
ꯇꯤꯚꯤꯅ ꯌꯦꯡꯉꯗꯤ ꯐꯒꯗꯧꯕꯀꯣ
ꯍꯣꯏ ꯅꯪꯗꯤ ꯐꯣꯟꯅꯔꯣ ꯅꯪꯁꯨ ꯅꯪꯒꯤ ꯂꯦꯞ ꯂꯩꯕ ꯅꯠꯇ꯭ꯔꯣ
ꯂꯩꯇꯦ ꯂꯦꯞꯒꯨꯝꯕ ꯂꯩꯔꯁꯨ ꯅꯦꯠ ꯑ‌ ꯆꯡꯉꯤꯗ
ꯑꯗꯨ ꯑꯣꯏꯁꯨ ꯑꯟꯂꯤꯃꯤꯇꯦꯠ ꯀꯩ ꯒꯨꯝꯕ ꯀꯥꯞꯔꯒ ꯌꯦꯡ ꯅꯨꯡꯉꯥꯏꯅꯤꯅ
ꯑꯗꯣ ꯑꯩ ꯑꯩꯒꯤꯁꯨ ꯐꯣꯔ ꯖꯤ ꯑꯣꯏꯕꯅꯤ ꯑꯣꯏꯕꯒꯤ ꯑꯁ ꯅꯦꯠꯁꯦ ꯅꯨꯡꯉꯥꯏꯇꯦꯅꯦ
ꯐꯣꯔ ꯖꯤ ꯑꯣꯏꯔꯁꯨ ꯕꯨꯁꯇꯔ ꯑꯃ ꯑꯟꯂꯤꯃꯤꯇꯦꯠ ꯀꯩ ꯂꯩꯗꯅ ꯆꯠꯀꯅꯤꯗ
ꯆꯠꯄꯗꯤ ꯆꯠꯀꯅꯤ ꯍꯣꯏ
ꯑꯩꯉꯣꯅꯗꯁꯨ
ꯑꯁ ꯑꯗꯣ ꯑꯗꯨꯝ ꯅꯦꯠ ꯅꯨꯡꯉꯥꯏꯇꯕꯒꯤ ꯑꯦꯁ ꯌꯦꯡꯅꯤꯡꯉꯥꯏꯖꯨ ꯈꯟꯕꯅꯤ ꯑꯗꯣ ꯌꯦꯡꯁꯦ ꯅꯦꯠ ꯅꯨꯡꯉꯥꯏ ꯑ ꯂꯦꯠ ꯅꯨꯡꯉꯥꯏ ꯐꯥꯎꯇꯥꯇꯤ ꯌꯦꯡꯒꯦꯅ ꯈꯟꯕꯅꯤ ꯉꯁꯤꯗꯤ ꯑꯥꯢꯒꯤ ꯑꯥꯔꯖꯦꯟꯇꯤꯅꯥ ꯑꯩꯅ ꯈ꯭ꯋꯥꯏꯗꯒꯤ ꯁꯞꯄꯣꯔꯠ ꯇꯧꯕ
ꯎꯝ ꯉꯁꯤ ꯃꯦꯠꯁ ꯑꯃ ꯈꯛꯇꯔꯣ ꯅꯨꯃꯤꯗꯥꯡ
ꯎꯝ ꯍꯥ
ꯃꯦꯠꯁ ꯀꯌꯥ ꯂꯩꯕꯣ ꯉꯁꯤ
ꯃꯦꯠꯁ ꯑꯅꯤꯔꯥ ꯑꯃꯈꯛꯇ꯭ꯔ ꯑꯩꯗꯤ ꯈꯪ ꯑꯩꯁꯨ ꯈꯪꯗꯦ ꯑꯗꯨ ꯑꯣꯢ ꯑꯩꯁꯨ ꯑ ꯅꯥꯏꯟ ꯊꯥꯔꯇꯤꯗ ꯇꯦꯟ ꯍꯧꯖꯤꯛꯇꯤ ꯇꯦꯟ ꯌꯧꯔꯦꯀꯣ ꯑꯗꯨ ꯍꯧ ꯍꯧꯔꯤꯉꯥꯏ ꯇꯧꯔꯝꯅꯤ ꯉꯁꯤ ꯍꯧꯖꯤꯛ ꯑꯥꯔꯖꯦꯟꯇꯤꯅꯥꯒ ꯏꯖꯤꯞ ꯑꯗꯨꯒ ꯑꯃꯅ ꯈꯪꯗꯦ ꯑꯩ ꯑꯩꯁꯨ
ꯑ ꯍꯌꯦꯡ ꯅꯪ ꯑ ꯎꯝ ꯍꯌꯦꯡ ꯊꯕꯛ ꯒꯨꯝꯕ ꯂꯩꯕ꯭ꯔꯥ ꯍꯌꯦꯡ
ꯈꯪꯗꯦ ꯍꯌꯦꯡ ꯊꯕꯛ ꯂꯩꯕ꯭ꯔꯣ ꯍꯣꯏ ꯇꯥꯔꯁꯨ ꯌꯦꯟ ꯇꯥꯕ ꯀꯣ ꯃꯦꯗ꯭ꯔꯠ ꯄꯇ꯭ꯔꯗꯤ ꯌꯥꯥꯗꯕ ꯊꯕꯛ ꯆꯠꯀꯅꯤ
ꯑ ꯅꯪꯁꯦ ꯁꯦ ꯁꯩꯗ ꯂꯩꯕ ꯑ ꯐ꯭ꯔꯤ ꯃꯇꯝꯗ ꯑꯗꯨꯝ ꯀꯩꯅꯣ ꯉꯥ ꯒꯨꯝꯕ ꯇꯧꯅꯤꯡꯉꯥꯏ ꯅꯠꯇ꯭ꯔꯒꯥ ꯑ ꯀ ꯀꯩ ꯀꯩ ꯇꯧꯅꯤꯡꯉꯥꯏ ꯆꯠꯇ꯭ꯔꯣ ꯅꯣꯏꯁꯦ ꯍꯟꯇꯤꯡꯒꯨꯝꯕ
ꯁꯤꯗꯔꯣ ꯅꯠꯇ꯭ꯔꯒ
ꯆꯠꯇꯦ
ꯑꯗꯨ ꯑ ꯑꯈꯣꯏꯒꯤ ꯑ ꯀꯩꯅꯣ ꯎꯝ ꯉꯥ ꯒꯨꯝꯕ ꯐꯥꯅꯤꯡꯉꯥꯏ ꯆꯠꯇꯦꯕ ꯅꯪ
ꯅꯪ ꯑꯦꯔꯄꯤꯁ ꯍꯥꯞꯄ꯭ꯔꯥ
ꯑꯣ ꯍꯥꯞꯄꯦ ꯍꯥꯞꯇꯦꯕ
ꯃꯔꯛ ꯃꯔꯛꯇ ꯅꯪꯒꯤ ꯀꯩꯅꯣ ꯐꯖꯅ ꯇꯥꯗꯕ ꯃꯔꯛ ꯃꯔꯛꯇ
ꯎꯝ ꯀ꯭ꯔꯤꯒꯤꯔꯀꯣ ꯍꯨꯖꯤꯛ ꯍꯨꯖꯤꯛꯇꯤ ꯅꯦꯠꯇꯤꯐꯥꯏ ꯇꯥꯕꯔꯣ
ꯑꯣ ꯕꯣꯜ ꯕꯣꯜꯁꯦ ꯍꯧꯈ꯭ꯔꯕ ꯃꯥꯜꯂꯦꯅꯦ ꯋꯥꯟ ꯖꯤꯔꯣ ꯍꯥꯏ ꯍꯥ
ꯋꯥꯟ ꯖꯤꯔꯣ ꯇꯥꯕ꯭ꯔꯥ
ꯇꯥꯏꯀꯣ
ꯍꯣꯏ ꯏꯇꯥꯎ ꯁꯦꯡꯅ ꯇꯥꯕ꯭ꯔꯥ
ꯑ ꯕꯣꯜꯁꯦ ꯑ ꯀꯩꯅꯣ ꯇꯧꯕ ꯃꯥꯜꯂꯤꯅꯦ ꯕꯣꯜ ꯍꯥꯎꯈ꯭ꯔꯕ ꯃꯥꯜꯂꯦ
ꯎꯝ ꯃꯣꯏꯁꯤꯡꯗꯤ ꯇꯧꯕ꯭ꯔꯣ
ꯒꯣꯜ ꯑ ꯒꯣꯜ ꯆꯥꯟ ꯑ ꯒꯣꯜ ꯊ ꯄꯤꯈ꯭ꯔꯕ ꯃꯥꯂꯤꯅꯦ
ꯎꯝ ꯍꯂꯣ
ꯅꯗ꯭ꯔꯥ
ꯑ ꯍꯥꯏꯁꯦ
ꯎꯝ
ꯑꯁ ꯕꯣꯜꯁꯨ ꯌꯦꯡ ꯌꯦꯡꯗꯤ ꯅꯨꯡꯉꯥꯏꯕꯗꯤ ꯅꯨꯡꯉꯥꯏꯕꯅꯤ ꯑꯗꯣ ꯅꯦꯠꯋꯥꯛ ꯐꯠꯇꯕꯒꯤ ꯀꯩꯅꯣ ꯇꯧꯋꯦ ꯍꯥꯏꯕꯅꯤ ꯍꯥꯏꯕ ꯋꯥꯅꯤꯗꯥ ꯑꯩꯗꯤ
ꯎꯝ ꯀꯥꯏꯗꯦ ꯀꯥꯏꯗꯦ ꯋꯣꯜꯗ ꯌꯦꯡꯕꯗꯤ ꯑꯃꯨꯛꯀ ꯌꯦꯡꯅꯤꯡꯕ ꯇꯥꯕꯀꯣ ꯑꯈꯣꯏꯒꯤ ꯍꯧꯕ ꯃꯇꯝꯗ ꯌꯦꯡ ꯇꯕꯤꯅꯤꯅ ꯍꯥꯏꯒꯤ